ꯍ ꯅꯨꯡꯉꯥꯏꯔꯤꯕ꯭ꯔꯣ
ꯍꯣꯏ ꯅꯨꯡꯉꯥꯏꯔꯦ ꯅꯪꯗꯤ
ꯆꯠ ꯆꯔꯕ
ꯑꯣꯏꯣꯏ ꯁꯔꯦ
ꯑ ꯆ ꯆꯥꯕ꯭ꯔ
ꯑꯁ ꯉꯁꯤ ꯑꯩ ꯌꯦꯟꯖꯥꯏ
ꯍꯥꯥ
ꯌꯦꯟꯖꯕ
ꯑꯁꯉꯥꯏꯀꯣ
ꯌꯦꯟꯖꯑ ꯍꯥꯏꯦꯔꯤꯗꯤ ꯅꯨꯡꯃꯥꯏꯀꯣ
ꯑ ꯌꯦꯟ ꯆꯥꯏ ꯍꯥꯏꯕꯒꯨꯝ ꯇꯥꯕꯒꯤ
ꯍꯣꯏ ꯌꯦꯅ ꯆꯥꯏ
ꯎꯝ ꯍꯥꯎꯕ꯭ꯔ
ꯍꯣꯏ ꯍꯣꯏ ꯍꯥꯎꯔꯗꯤ ꯍꯥꯎꯋꯦ ꯍꯥꯏꯕ ꯇꯥꯔꯃ ꯅꯠꯇ꯭ꯔꯥ
ꯎꯝ
ꯌꯥꯝꯗꯤ ꯀ꯭ꯔꯤꯃꯇꯥꯔꯦ
ꯑꯩꯈꯣꯏ ꯎꯁꯣꯏ ꯃꯦꯠꯄꯅꯦ ꯑꯗꯨꯒ ꯔ
ꯊ꯭ꯔꯤ
ꯔꯁꯃ
ꯀꯔꯤꯅꯣ ꯑꯩ ꯈꯪꯗꯦ
ꯔꯁꯃꯥ ꯕꯤꯟꯁꯒꯤ ꯃꯔꯨꯗꯣ
ꯑꯣ ꯑꯣ ꯑꯣ ꯑꯃꯨꯕꯗꯨꯔꯥ
ꯎꯝ ꯁꯉꯗꯨ
ꯑ ꯍꯥꯏ
ꯆꯥꯎꯔꯒ ꯎ ꯀꯩꯁꯦ ꯄꯅꯤꯔ ꯌꯦꯟꯁꯥꯡꯒꯨꯝꯕꯁꯦ ꯁꯨꯝꯅ ꯍꯥꯞꯄꯗꯣ
ꯍꯣꯏ ꯍꯣꯏ ꯍꯣꯏ ꯈꯪꯉꯪ ꯍꯥꯎꯕ꯭ꯔꯥ
ꯍꯣꯏ ꯑꯗꯨꯗ ꯎ ꯅꯄꯥꯛꯄꯤꯗꯣ ꯍꯥꯞꯄ꯭ꯔꯣꯀꯣ
ꯑꯁ ꯃꯁꯤꯤ ꯌꯦꯕꯗꯤ ꯉꯅꯥꯀ ꯊꯣꯡꯗꯦ
ꯎꯝ
ꯑꯁ ꯉꯪꯅ ꯊꯣꯡꯗꯤ ꯑꯩꯁꯨ ꯆꯥꯕ ꯂꯥꯛꯄ ꯇꯥꯕ ꯑꯁ ꯆꯥꯛ ꯊꯣꯡ ꯑꯃꯁꯨ ꯁꯨꯇꯤ ꯂꯥꯎꯕ꯭ꯔꯥ
ꯍꯣꯏ
ꯑ
ꯃꯦ ꯁꯨ ꯍꯧꯥꯎꯇꯤꯗ ꯑꯃꯄ ꯃꯤ ꯑꯃꯈꯛꯇ ꯊꯣꯡꯕꯗꯨꯅ ꯑꯗꯨꯝ ꯊꯣꯡꯕꯁꯨ ꯍꯥꯎꯇꯦꯅ
ꯋꯥꯗꯤꯔꯤ
ꯃ ꯃꯇ ꯍꯕꯗ ꯍꯥꯎ ꯇ ꯃꯥꯅꯤ ꯃꯤ ꯑꯃ ꯑꯃꯅ ꯑꯗꯨꯝ ꯊꯣꯡꯕꯗꯤ ꯃꯔꯛ ꯃꯔꯛꯇ
ꯑꯍꯥꯎꯕ ꯈꯛꯇ ꯊꯣꯡꯕ ꯃꯥꯂꯦꯅꯦ ꯑꯗꯨꯗꯤ
ꯍꯣꯏ ꯁꯥ ꯁꯥꯒꯨꯝꯕꯗꯤ ꯑꯩꯅ ꯑꯌꯥꯝꯕꯗ ꯊꯣꯡꯉꯔꯦ
ꯅꯪꯒ ꯊꯣꯡꯕꯁꯤꯡꯁꯦ ꯈꯔ ꯍꯥꯎ ꯃꯥꯜꯂꯦ ꯑꯗꯨꯗꯤ
ꯑꯗ ꯑ ꯇꯣꯡꯅ ꯇ ꯍꯥꯎꯗ꯭ꯔꯗꯤ ꯌꯥꯔꯗ
ꯍꯣꯏ ꯁꯥꯗꯤ ꯐꯖꯅ ꯊꯣꯡꯗꯨꯅꯁꯨ ꯍꯥꯎꯋꯤꯅ ꯁꯥ ꯑꯣꯏꯕꯒꯤ
ꯑꯕꯨ ꯊꯧ ꯋꯥ ꯍꯧꯥꯎ꯭ꯔꯗꯤ ꯑꯇꯣꯞꯄ ꯏꯟꯁꯥꯡ ꯑꯣꯈꯣꯏ ꯏꯟꯁꯥꯟꯒꯤ ꯍꯥꯎꯅ ꯂꯩ
ꯃꯅꯤꯒꯤ ꯋꯥꯔꯤꯁꯨ ꯆꯥꯅꯤꯡꯉꯥꯏ ꯈꯛꯇꯅꯤꯀꯣ
ꯏꯕꯥꯅꯤ ꯁꯑꯣ ꯑ
ꯍꯣꯏ ꯆꯥꯕꯅ ꯐꯥꯕꯅꯦ
ꯆꯥꯕꯒꯤ ꯃꯔꯨꯞꯅꯦꯕꯅꯤꯗꯤ
ꯍꯣꯏ ꯍꯣꯏ
ꯆꯥꯕꯗ ꯅꯩꯕ ꯃꯔꯨꯞ
ꯍꯣꯏ ꯆꯥꯛ ꯆꯥꯕꯗ ꯏꯟꯁꯥꯡ ꯂꯩꯇꯔꯤ ꯅꯨꯡꯉꯥꯏꯇꯕꯗꯣ ꯑꯗꯨꯝ ꯗꯤ
ꯍꯛꯁꯥꯡ ꯂꯩꯗ꯭ꯔꯗꯤ ꯀꯃꯥꯏꯅ ꯃꯊꯟꯇ ꯆꯪꯕ ꯌꯥꯗꯦꯗ
ꯍꯣꯏ ꯑꯗꯨꯅꯦꯕ ꯑꯩꯅ
ꯂꯣꯛ ꯃꯆꯥ ꯑꯃ ꯂꯩꯕꯁꯦ ꯁꯤ ꯁꯤꯗ ꯀꯨꯝꯅꯤꯡꯉꯥꯏꯗꯣ ꯌꯥꯝ ꯇꯟꯥꯟꯕꯅꯦ
ꯎ
ꯅꯠꯇ꯭ꯔꯣ
ꯍꯥ
ꯑꯩꯈꯣꯏꯒꯤ ꯆꯤꯟ ꯆꯤꯟ ꯃꯅꯨꯡꯗ ꯂꯣꯛ ꯃꯆꯥ ꯑꯃ ꯂꯩꯕꯗꯣ ꯑꯗꯁꯨ ꯍꯥꯎ ꯑꯗꯨ ꯑꯗꯨꯗꯤ ꯆꯪꯗꯦꯅ
ꯍꯣꯏ ꯍꯣꯏ ꯑꯍꯥꯎꯧꯕ ꯉꯥꯛꯇ ꯆꯥꯕꯅ ꯐꯕꯅꯦ ꯑꯗꯨꯅꯅꯤꯁꯥꯁꯨ ꯐꯔꯦ ꯅꯨꯡꯉꯥꯏꯅ ꯇꯨꯝꯃꯦ
ꯍꯤꯡꯃꯤ ꯉꯥꯏꯗ ꯑꯍꯥꯎ ꯑꯍꯥꯎꯕ ꯆꯥꯗ꯭ꯔꯗꯤ ꯍꯤꯡꯕꯒꯤ ꯃꯔꯝ ꯊꯣꯛꯇꯗ
ꯍꯣꯏ ꯍꯣꯏ
ꯊꯤꯔꯗꯤ ꯆꯥꯔꯅꯤꯅ
ꯍꯣꯏ ꯍꯣꯏ ꯀꯔꯤ ꯇꯥꯎꯕ ꯅꯗꯤ
ꯍꯧꯖꯤꯛꯇꯤ ꯆꯥ ꯊꯛꯑꯒ
ꯑꯁ ꯑꯩꯁꯨ ꯊꯥꯅꯤꯡꯉꯤꯅꯦ
ꯎꯝ ꯑꯗꯣ ꯀꯞ ꯑꯆꯥꯎꯕꯗꯀꯣ ꯀꯞꯁꯨꯆꯧꯕ ꯅꯠꯇ꯭ꯔꯗꯤ ꯊꯛꯅꯤꯡꯗꯦ ꯃꯆꯥ ꯃꯆꯥꯗ ꯍꯥꯞꯄꯗꯣ ꯑꯁ ꯆꯜꯂꯦ ꯆꯥ ꯊꯛꯁꯦ ꯌꯥꯎꯔꯗꯤ ꯆꯥꯎꯗ ꯑꯩꯈꯣꯏꯅ ꯃꯍꯧꯁꯥ ꯄꯥꯏꯕꯒꯤ ꯀꯥꯞꯇꯣ ꯑꯅꯤꯒꯨꯝꯕ ꯆꯪꯕ ꯑ ꯍꯥꯞꯄꯗ
ꯑꯗꯨꯗꯤ ꯅꯍꯪꯗꯤ ꯆꯥꯛ ꯆꯥꯗꯕꯤꯗ ꯏꯟꯁ ꯏꯟ ꯈꯛꯇ ꯊꯥꯛꯄ ꯃꯥꯂꯅꯦ
ꯑꯃꯔꯛ ꯑꯃꯔꯛ ꯊꯥꯔꯗꯤ ꯑꯩꯈꯣꯏꯒꯤ ꯄꯨꯛꯇꯣ ꯄꯦꯟꯅꯤꯡꯉꯦ
ꯅꯪꯅ ꯍꯥꯏꯔꯤꯕꯁꯤꯡꯁꯤ ꯁꯨꯝꯕꯝ ꯉꯥꯛꯇꯅꯤ
ꯆꯨꯝꯕꯗꯣ ꯏꯕꯥꯅꯤꯁꯦ ꯆꯥꯕ ꯊꯛ ꯁꯤꯗꯗꯤ ꯌꯥꯕ ꯌꯥꯕꯒꯤꯅꯤ
ꯍꯣꯏ ꯍꯣꯏ
ꯕꯅꯦ
ꯎꯝ ꯑꯁ ꯑꯩꯒꯤ ꯌꯨꯝ ꯃꯅꯥꯛꯇ ꯅꯨꯄꯥ ꯑꯉꯥꯡ ꯑꯃ ꯀꯣ ꯍꯧꯖꯤꯛ ꯏꯁꯩ ꯁꯠꯂꯒ ꯅꯨꯡꯉꯥꯏꯔꯒ ꯂꯩꯔꯤꯃꯦ
ꯌꯦꯁ
ꯅꯪꯒꯤ ꯅꯦꯋꯥ ꯑꯩꯒꯤ ꯅꯦꯋꯥꯗꯒꯤꯔ ꯇꯥꯕ꯭ꯔꯥ
ꯑ ꯄꯌꯦꯌꯦ
ꯅ ꯋꯥꯈꯔ ꯆꯥꯞꯄꯦꯅꯦ
ꯇꯥꯕ
ꯍꯣꯏ ꯐꯖꯅ ꯇꯥꯏ
ꯎ
ꯍꯥ ꯀ꯭ꯔꯤꯌꯥ ꯍꯥꯏꯕꯅꯣ
ꯎꯛꯇꯀꯣ ꯄꯨꯡ ꯇꯔꯥꯃꯊꯣꯛ ꯐꯂꯣ
ꯑꯃꯨꯛ ꯍꯥꯏꯌꯣ ꯋꯥꯈꯔꯤ ꯍꯥꯏꯕꯅ
ꯉꯁꯤꯁꯦ
ꯋꯥ
ꯁꯨꯅ ꯐꯥꯝꯒꯤꯦ ꯐꯥꯝꯁꯒꯤꯦ ꯋꯥꯔꯤꯦ ꯍꯣꯏ ꯑꯩꯁꯨ ꯅꯨꯄꯥ ꯃꯆꯥꯒꯤ ꯋꯥꯔꯤꯒꯦꯕ
ꯑꯥ
ꯉꯁꯤ ꯄꯨꯡ ꯇꯔꯥꯃꯥꯊꯣꯏꯋꯥꯏꯗ
ꯑꯥ
ꯑꯩꯈꯣꯏꯒꯤ ꯌꯨꯝꯗ ꯏꯃꯥꯟꯅꯕꯤꯒꯤ ꯏꯃꯥꯟꯅꯕꯤ ꯂꯥꯛꯄꯀꯣ
ꯑ
ꯑꯗꯨꯗ ꯃꯅꯥꯎ ꯅꯨꯄꯥꯁꯨ ꯄꯨꯔꯒ ꯂꯥꯛꯕ
ꯎꯝ
ꯑꯗꯨꯗ ꯃꯅꯨꯡ ꯆꯪꯉꯣ ꯍꯥꯏꯔꯒ ꯍꯦꯛꯇ ꯆꯪꯉꯦꯕ ꯑꯗꯨꯒ ꯃꯥꯗꯨ ꯎꯝ ꯕꯦꯟꯁꯇ ꯐꯝꯂꯒ ꯉꯍꯥꯛꯇꯪ ꯂꯩꯔꯒ ꯁꯥꯟꯅꯒꯦꯅ ꯍꯦꯛꯇ ꯀꯨꯝꯔꯕꯅꯦꯕ ꯑꯗꯨꯗ ꯠ ꯇꯧ ꯇꯧꯕ
ꯑ
ꯑꯩꯅꯗꯤ ꯑꯩꯅꯗꯤ ꯍꯥꯏꯔꯣꯏꯁꯦꯅ ꯈꯟꯂꯅꯦꯕ ꯑꯗꯨꯗ ꯏꯃꯥꯟꯅꯕꯤ ꯑꯃ ꯑꯇꯣꯞꯄ ꯏꯃꯥꯟꯅꯕꯤꯅ ꯍꯏ ꯅꯪ ꯃꯣꯏ ꯊꯣꯛꯄ꯭ꯔꯥ ꯍꯥꯏꯔ ꯍꯣꯏ ꯊꯣꯛꯅꯤꯡꯕꯅꯤꯅ
ꯐ ꯑꯗꯨꯗꯤꯅꯦ ꯆ꯭ꯔꯅꯤꯅ
ꯑꯗꯨꯒ ꯑꯃꯨꯀꯀꯣ ꯉꯥꯏꯍꯥꯛ ꯂꯩꯔꯒ ꯎꯝ ꯑꯩꯈꯣꯏꯗ ꯂꯣꯏ ꯀꯩꯅꯣ ꯁꯤꯡꯖꯨꯒꯨꯝꯕ ꯁꯨꯔꯒ ꯆꯥꯈ꯭ꯔꯦ ꯑꯗꯨꯗꯨ ꯂꯣꯣꯏ ꯄꯀꯥꯟꯗ ꯃꯥ ꯑꯗꯨ ꯎꯝ ꯑꯩꯈꯣꯏꯒꯤ ꯊꯣꯡ ꯊꯤꯔꯒ ꯃꯣꯏꯕꯨ ꯊꯤꯟꯕꯤꯅꯤꯡꯉꯥꯏ ꯉꯥꯏꯍꯥꯛꯇꯪ ꯊꯤꯟꯕꯤꯅꯤꯡꯉꯥꯏ ꯍꯥꯏꯅ ꯊꯣꯛꯄꯅꯦ ꯊꯣꯛꯅꯤꯡꯉꯥꯏ ꯊꯣꯡꯗꯣ ꯂꯣꯟꯁꯤ ꯂꯁꯤ ꯍꯥꯏꯅ ꯊꯣꯡ ꯄꯥꯏꯕ ꯃꯇꯝꯗꯁꯨ ꯃꯥꯗꯣ ꯑꯩꯁꯨ ꯍꯒꯦ ꯅ ꯑꯊꯣ ꯍꯥꯏꯅ ꯄꯥꯏꯕꯀꯣ ꯊꯣꯡꯗꯣ ꯑꯗꯨꯀꯥꯟꯗꯁꯨ ꯃꯥꯅ ꯚꯨꯠ ꯇꯨ
ꯁꯤ ꯁꯤꯅꯥ ꯅꯪꯁꯨ ꯃꯤ ꯏꯀꯥꯏꯅꯤ ꯀꯥꯏꯗꯅꯤ
ꯑ ꯑꯗꯨ ꯑꯩꯅꯗꯤ ꯀꯔꯤꯁꯨ ꯍꯥꯏꯕꯤꯗ꯭ꯔꯦ ꯑꯗꯨꯀꯥꯟꯗ ꯏꯃꯥꯟꯅꯕꯤ ꯑꯃꯗꯨꯅ ꯃꯥꯁꯦ ꯗꯥꯏꯔꯦꯛ ꯗꯥꯔꯦꯛꯅꯦꯕ ꯑꯗꯨꯒꯤ ꯑꯁ ꯅꯪꯒꯤ ꯊꯣꯡ ꯈꯨꯊꯤꯡꯁꯦ ꯃꯅꯝ ꯊꯣꯛꯑꯦ
ꯀꯗ ꯑꯣꯟ ꯊꯉ ꯑ ꯃꯊꯪꯗ ꯅꯪ ꯊꯣꯡ ꯊꯤꯡꯉꯣꯏ ꯅ ꯑꯩ
ꯂꯣꯏꯌꯦ
ꯃꯤ ꯏꯀꯥꯏꯅꯤꯡꯉꯥꯏꯒꯤꯅꯦꯕ ꯑꯗꯨꯗꯨꯒꯗꯤ
ꯎꯝ ꯑꯉꯥꯡ ꯃꯆꯥꯅꯤꯅ ꯏꯀꯥꯏꯕꯁꯨ ꯈꯪꯗꯦꯅ
ꯑꯗꯨ ꯑꯣꯏꯔꯒꯁꯨ ꯅꯨꯄꯤ ꯃꯃꯥꯡꯗꯗꯤ ꯑꯩ ꯑꯗꯨ ꯂꯨꯄꯥꯗ ꯑꯩ ꯑꯣꯏꯝꯔꯕꯗꯤ ꯑꯩ ꯂꯣꯏꯔꯤ
ꯎꯝ
ꯆꯥꯛ ꯂꯥꯕꯁꯨ ꯆꯥꯛ ꯆꯥꯅꯔꯦ
ꯎꯝ ꯑꯦꯈꯣꯏ ꯁꯁꯨ ꯏꯅꯦ ꯏꯅꯦ ꯍꯥꯏꯦꯅ ꯂꯣꯏ ꯀꯥꯎꯥꯎ ꯍꯃꯦ
ꯑ ꯏꯅꯦꯗꯤ ꯃꯥꯟꯕꯕ ꯃꯥꯥꯟꯅꯦ ꯑꯗꯨ
ꯍꯣꯏꯅꯦ ꯃꯤ ꯈꯔꯅꯀꯣ
ꯎꯝ
ꯅꯪꯒꯤ ꯅꯨꯞ ꯅꯨꯄꯤꯗꯣ ꯑꯋꯥꯡ ꯆꯥꯎꯋꯦ ꯗꯕ꯭ꯂꯤꯎ ꯗꯕ꯭ꯂꯤꯎ ꯗ ꯀꯨꯨꯝꯅꯤꯉꯥꯏ ꯃꯥꯜꯦ
ꯑꯗꯨꯗ
ꯑ
ꯍꯣꯢ
ꯇꯜꯗꯤ ꯇꯜꯂꯤ
ꯗꯕꯂꯤꯎ ꯗꯕꯂꯤꯎꯗꯀꯣ ꯔꯣꯟꯗꯥ ꯔꯧꯁꯦ ꯍꯥꯏꯕ꯭ꯔꯥ ꯑꯗꯨ ꯅꯨꯄꯤꯗꯣ ꯃꯥꯂꯦꯌꯦ
ꯌꯥꯎꯅ
ꯍꯥꯥ
ꯃꯨꯚꯤꯌꯥ ꯔꯣꯗꯥꯅ ꯇꯤꯚꯤ
ꯑꯩꯈꯣꯏ ꯈꯨꯟꯗ ꯂꯩꯔꯗꯤ ꯑꯥ ꯊꯣꯛꯀꯦ
ꯅꯪꯒꯤ ꯋꯥꯔꯤ ꯇꯥꯕꯗ ꯂꯣꯏꯔꯤ
ꯈꯥꯟꯕꯗꯤ ꯑꯁ ꯑꯩ ꯑꯣꯏꯔꯝꯗꯤ ꯀꯔꯤ ꯑꯣꯏ
ꯃꯥꯗꯣ ꯅꯨꯡꯉꯥꯏꯅ ꯊꯣꯛꯄꯅꯦ ꯚꯨꯠꯇꯧꯅꯤ
ꯑ ꯅꯨꯡꯉꯥꯏꯗꯨꯅ ꯍꯩꯌꯦ ꯅꯪꯁꯨ ꯃꯥꯁꯨ ꯇꯩꯁ ꯇ ꯃꯥꯁꯨ ꯇꯦꯟꯁꯟꯗꯤ ꯂꯩꯔ ꯂꯩꯔꯝꯒꯅꯤꯅ
ꯂꯩꯔ ꯂꯩꯔꯝꯗꯦ ꯂꯩꯗꯤꯦ
ꯑ ꯑꯗꯨꯒ ꯃꯥꯥꯟꯅꯩꯌꯦ ꯅꯣꯏ ꯄꯨꯜꯂꯗꯤ ꯑꯍꯥꯎ ꯑꯍꯥꯎꯕ ꯉꯥꯛꯇ ꯆꯥꯏꯌꯦꯍ ꯍ
ꯂ ꯑꯣꯏꯔꯤ
ꯎꯝ ꯃꯥꯅꯁ ꯀꯌꯨꯁ ꯀꯨ ꯀꯥꯕ ꯍꯧꯔꯗꯤ ꯅꯣꯏ ꯄꯨꯟꯕ ꯌꯥꯗꯦꯀꯣ ꯍꯥꯏꯅ ꯍꯥꯏꯕꯀꯣ ꯀꯔꯤꯔꯥ ꯍꯥꯏꯔꯦ ꯅꯣꯏ ꯄꯨꯜꯂꯗꯤ ꯑꯍꯥꯎ ꯑꯍꯥꯎꯕ ꯆꯥꯏꯌꯦ
ꯃꯥ ꯃꯥ ꯁ꯭ꯀꯨꯜ ꯆꯠꯈ꯭ꯔꯗꯤ ꯃꯥ ꯆꯥꯕ ꯐꯪꯂꯪꯂꯨꯌꯦ ꯍꯧꯖꯤꯛꯀꯥꯟ ꯑꯉꯥꯡꯁꯤꯡꯁꯤ ꯖꯥꯠꯖꯥꯠꯅꯤ